ꯍꯂꯣ
ꯑꯣ ꯇꯥꯔꯕ꯭ꯔꯣ ꯇꯔꯕ ꯗ
ꯑꯥ
ꯀꯩꯗꯧꯔꯤꯅꯣ ꯍꯥꯏꯔꯕ
ꯀꯩ ꯍꯥꯏꯔꯤꯅꯣ
ꯀꯔꯤ ꯇꯧꯔꯤꯅꯣ ꯍꯥꯏ
ꯐꯝꯃꯦ ꯐꯥꯝꯃꯦ
ꯆꯥꯛꯆꯔꯕꯣ
ꯎ
ꯀꯩꯖꯥꯟ ꯆꯔꯒꯦ ꯎꯝ ꯑꯥ
ꯍꯟ ꯁꯥ ꯇꯥꯏ
ꯍꯧ ꯄ ꯑꯗꯨꯕ꯭ꯔꯣ
ꯅꯟꯗꯤ
ꯑꯩꯗꯤ ꯁꯧꯒ꯭ꯔꯤꯒ ꯑꯂꯨ ꯆꯥꯏ
ꯀꯩꯗꯗꯣꯔꯤꯅꯣ
ꯐꯝꯃꯤꯌꯦ ꯅꯨꯡꯁꯤꯠ ꯁꯤꯠꯄꯅ ꯂꯣꯏꯔꯦ ꯑꯩꯈꯣꯏꯔꯣꯝꯗ ꯅꯨꯡꯁꯤꯠ ꯌꯥꯝ ꯁꯤꯠꯂꯦ ꯀ
ꯏꯟ꯭ꯔꯣ
ꯏ ꯍꯣꯏ ꯁꯅꯍꯥꯟ ꯉꯔꯥꯡ ꯅꯍꯥꯟꯗꯒꯤ ꯍꯦꯟꯅ ꯉꯁꯤ ꯅꯨꯡꯁꯤꯠ ꯌꯥꯝ ꯁꯤꯠꯂꯦ ꯅꯣꯡꯗꯤ ꯆꯨꯗꯦ ꯑꯗꯣꯁꯤ ꯁꯤꯠꯇꯤ ꯑꯗꯨꯝ ꯁꯤꯠꯂꯦ ꯉꯁꯥꯏ ꯑꯌꯨꯛꯇꯒꯤ
ꯂꯦꯡꯀꯦ ꯍꯥꯕ꯭ꯔꯒꯐꯝ ꯃꯣ ꯑꯗꯨꯗꯤ
ꯂꯤꯡꯀꯦꯠ ꯄꯨꯔꯛꯇꯗꯤ ꯂꯤꯡꯀꯦꯠ ꯄꯨꯗꯤ ꯑꯩꯈ
ꯃꯥꯅ ꯭ꯂꯒꯦ ꯂꯌꯦꯄꯅ ꯊ꯭ꯔꯣ
ꯍꯣꯏ ꯁꯤꯗ ꯂꯩꯇꯕ ꯃꯥꯜꯂꯦ ꯁꯤ ꯇꯣꯉꯥꯟꯕꯅꯤꯅ ꯑꯔꯤꯛ ꯄꯥꯗꯕ꯭ꯔꯣ ꯅꯌꯦꯡꯗꯤ
ꯎꯝ ꯎ
ꯑꯥ
ꯄꯗꯅꯦ
ꯔꯤꯛꯇ ꯈꯔ ꯈꯔ ꯄꯥꯎꯅꯦ ꯌꯥ
ꯄꯥꯗ꯭ꯔꯁꯨ ꯌꯥꯔꯦ
ꯏꯁ ꯄꯥꯗꯣꯁꯤ ꯌꯥꯔꯦ ꯍꯥꯏ ꯑꯦꯛꯖꯝ ꯑꯦꯛꯖꯥꯝ ꯌꯧꯔꯛꯄꯗꯗꯤ ꯂꯥꯏꯔꯤꯛ ꯑꯗꯨꯝ ꯄꯥꯏ ꯌꯧꯗ꯭ꯔꯤꯉꯩꯗ ꯄꯥꯛꯑꯣ ꯄꯥꯛꯑꯣ ꯍꯥꯏꯕꯗꯤ ꯁꯨ ꯌꯥꯏꯗꯦ
ꯅꯪ ꯈꯟꯗ꯭ꯔꯒ ꯍꯥꯏꯗ꯭ꯔꯁꯨ ꯌꯥꯏ ꯀꯩꯅꯣ
ꯀꯔꯤ ꯍꯥꯏꯗꯕ
ꯑꯦꯛꯖꯥꯝ ꯑꯦꯛꯖꯥꯝ ꯃꯇꯝ ꯈꯛ ꯄꯥꯗꯦ ꯑꯩ
ꯎꯝ ꯁꯦꯔꯚꯦꯁ ꯇꯧꯕꯗꯣ ꯍꯥꯏꯕ ꯋꯥꯅꯤ ꯑꯦꯛꯖꯥꯝ ꯑꯦꯛꯖꯥꯝ ꯑꯦꯛꯖꯥꯝ ꯅꯛꯄ ꯍꯧꯔꯗꯤ ꯁꯦꯔꯤꯌꯁꯁꯨ ꯇꯧꯋꯦꯗꯅ ꯅꯪꯗꯣ ꯑꯦꯛꯖꯥꯝ ꯅꯠꯇ꯭ꯔꯤꯉꯩꯗꯗꯤ ꯄꯥꯎ ꯍꯥꯏꯔꯁꯨ ꯁꯦꯔꯦꯁ ꯇꯧꯗꯕꯗꯨ
ꯑꯦꯛꯖꯥꯝ ꯑꯦꯛꯖꯥꯝ ꯅꯛꯔꯤꯉꯩꯗ ꯄꯥꯈꯤꯕꯒꯤꯅꯦ ꯑꯦ ꯍꯧꯖꯤꯛ ꯀꯩꯅꯣ ꯇꯦꯡꯛꯁꯤꯡ ꯂꯣꯏꯔꯤꯌꯦ ꯀꯩꯅꯣ
ꯑꯗꯨꯅꯤ ꯈꯔꯛ ꯈꯔꯛ ꯄ ꯍꯥꯏꯕ ꯋꯥꯅꯤ ꯃꯇꯝ ꯈꯨꯗꯤꯡꯃꯛꯇ ꯄꯥꯎ ꯍꯥꯏꯕ ꯅꯠꯇꯕ ꯑꯗꯨꯕꯨ
ꯑꯣꯖꯥꯅ ꯍꯥꯏꯕꯤꯔꯗꯤ ꯄꯥꯕ ꯇꯥꯏꯅ ꯍꯧꯖꯤꯛꯁꯨ ꯄꯥꯔꯔꯒꯦ
ꯎꯝ ꯃꯩ ꯂꯥꯛꯈ꯭ꯔꯕ ꯑꯃꯣ
ꯂꯅꯥꯈꯔꯤ ꯍꯣꯏ
ꯃꯥꯏ ꯂꯈꯔꯗꯤ ꯄꯥꯔꯣ ꯑꯩ ꯀꯁ ꯈꯔꯞ ꯄꯥꯝꯣ ꯇꯄ ꯎꯝ
ꯚꯤ ꯑꯥꯏ ꯤ ꯂꯥꯏꯅꯦ ꯍꯥꯏꯔꯒꯀꯣ ꯁꯤ ꯂꯩꯀꯥꯏꯁꯨ ꯑꯗꯨꯝ ꯅꯨꯡꯇꯤꯒꯤꯗꯤ ꯃꯩ ꯑꯗꯨꯝ ꯃꯨꯠꯂꯦ
ꯑꯣꯏꯗꯕ ꯚꯤ ꯑꯥꯏ ꯄꯤ ꯑꯣꯏꯔꯝꯃꯤ ꯅꯣꯏ ꯂꯩꯀꯥꯏꯗ ꯚꯤ ꯑꯥꯏ ꯄꯤ ꯀ ꯀꯔꯤ ꯕꯤꯤ ꯑꯥꯏ ꯄꯤ ꯂꯩꯕ꯭ꯔꯅꯤ
ꯑꯩ ꯑꯩ ꯂꯩꯔꯤꯁꯤꯗꯤ
ꯎꯝ ꯑꯗꯨꯏꯅꯦ ꯃꯩ ꯌꯥꯝ ꯃꯨꯠꯍꯜꯂꯤꯗꯣ
ꯚꯤ ꯑꯥꯏ ꯄꯤ ꯑꯆꯧꯕ ꯑꯩ ꯂꯩꯔꯤꯁꯤꯗꯤ ꯀꯩꯅꯣ
ꯅꯪ ꯅꯪꯒꯤ ꯃꯤꯡ ꯐꯥꯎꯕ ꯑꯩꯕꯤ ꯁꯦꯞꯇꯔꯤꯅꯦ ꯆꯥꯎꯈ꯭ꯔꯕ
ꯚꯤ ꯑꯥꯏ ꯄꯤ ꯑꯣꯏꯗ꯭ꯔꯣꯁꯤ ꯀꯃꯥꯏꯅ ꯚꯤ ꯑꯥꯏ ꯄꯤ ꯁꯦꯞ ꯇꯧꯗꯣꯏꯅꯣ
ꯎꯝ ꯍꯣꯏ ꯅꯪ ꯆꯥꯎꯕ ꯈꯔ ꯄꯤꯕ ꯑꯩ ꯄꯤ
ꯅꯪꯅꯕꯤ ꯌꯨ ꯄꯤ
ꯍꯥꯥ
ꯅꯪꯅ ꯚꯤ ꯌꯨ ꯑꯦꯁ ꯄꯤ
ꯚ ꯌꯨ ꯑꯦꯁ ꯄꯤ ꯍꯥꯏꯗꯤ ꯀꯔꯤꯩꯅꯣ
ꯄꯕꯤ ꯌꯨ ꯑꯦꯁ ꯄꯤ
ꯑꯥ
ꯦꯔꯤ ꯑꯟꯁꯦꯔꯤꯌꯥꯁ ꯄꯔꯁꯟ
ꯁꯤꯦꯁ ꯇꯧꯗꯕ꯭ꯔꯅꯤ ꯑꯩꯕꯨ
ꯍꯣꯏ ꯇꯧꯗꯦ
ꯁꯦꯔꯦꯁ ꯇꯧꯗꯦ
ꯇꯗꯦ ꯇꯧꯗꯦ
ꯀꯔꯤ ꯁꯦꯔꯦꯁ ꯇꯧꯗꯕ
ꯂꯣꯏꯅꯃꯛ ꯁꯦꯔꯤꯁ ꯇꯧꯗꯦ
ꯑꯁ ꯂꯨꯨꯔꯦ ꯅꯪꯗꯤ ꯁꯦꯔꯦꯁ ꯇꯧꯕꯩꯅꯤ ꯍꯣꯏꯖꯥꯔ ꯖꯥꯔ ꯌꯥꯝ ꯇꯧꯔꯤꯗꯨꯣ
ꯎꯝ
ꯈꯠꯅꯕꯁꯨ ꯍꯧꯕ ꯃꯆꯤꯟꯁꯨ ꯀꯟꯕ ꯃꯤꯉꯣꯟꯗ ꯋꯥꯊꯤ ꯌꯥꯝ ꯉꯥꯡꯕꯗꯨ ꯅꯪꯗꯤ ꯁꯦꯔꯤꯁ ꯇꯧꯕꯩꯅꯦ ꯑ
ꯅꯨꯄꯤ ꯑꯃ ꯑꯣꯏꯔꯒ ꯃꯆꯤꯟ ꯀꯟꯗ꯭ꯔꯗꯤ
ꯃꯆꯤꯟ ꯀꯟꯕꯕꯨ ꯅꯨꯄꯤ ꯑꯣꯏꯔꯒ ꯃꯆꯤꯟ ꯀꯟꯗ꯭ꯔꯗꯤ ꯌꯥꯗꯦ ꯍꯥꯏꯕ ꯂꯩꯇꯕꯗꯕꯨ
ꯅꯨꯄꯤꯅ ꯅꯨꯄꯤ ꯀꯩꯅꯣ ꯅꯨꯄꯤꯅ ꯃꯆꯤꯟ ꯀꯟꯗ꯭ꯔꯗꯤ ꯅꯨꯄꯥꯅ ꯃꯆꯤꯟ ꯇꯤꯟ ꯀꯥꯟꯗꯔꯣ
ꯅꯨꯄꯥꯁꯨ ꯀꯜꯂꯣꯏ ꯅꯨꯄꯤꯁꯨ ꯃꯇꯝ ꯃꯇꯥꯡ ꯃꯇꯝ ꯂꯩꯒꯅꯤ ꯀꯟꯕ ꯅꯨꯡꯇꯤꯒꯤ ꯃꯇꯝ ꯈꯨꯗꯤꯡꯒꯤ ꯀꯟꯕ ꯑꯗꯨꯗꯤ ꯌꯥꯔꯣꯏꯅꯦ
ꯅꯪ ꯅꯪꯁꯨ ꯆꯤꯟꯗꯣ ꯌꯥꯝ ꯀꯜꯂꯦꯕ ꯑꯩꯉꯣꯟꯗꯗꯒꯤ ꯍꯦꯂꯦ
ꯀꯔꯤ ꯀꯟꯈ꯭ꯔꯅꯦ ꯑꯦ
ꯀꯪꯦ
ꯑꯩ ꯅꯪꯉꯣꯟꯗꯗꯤ ꯂꯥꯎ ꯈꯣꯡꯕꯒꯨꯝꯕ ꯇꯧꯗꯦꯅ ꯅꯪꯗꯤ ꯑꯩꯉꯣꯟꯗ ꯇꯧꯒꯜꯂꯤꯅ
ꯈꯪꯗ ꯈꯪꯗ
ꯌꯦ
ꯅ ꯍꯧꯖꯤꯛ ꯍꯥꯏꯔꯤꯗꯋꯥꯏ ꯈꯪꯗꯦ
ꯈ ꯍꯣꯏ ꯈꯪ ꯍ ꯀꯔꯤ ꯀ꯭ꯔꯤꯅ ꯆꯥꯔꯖꯔ ꯌꯥꯝ ꯇꯧꯔꯒ ꯈꯪꯈꯔꯣꯏ ꯍꯧꯖꯤꯛꯇꯤ ꯍꯥꯏꯗꯣꯛꯄꯒꯤ
ꯑꯣꯟꯅꯔꯝꯒꯅꯦꯕ ꯃꯤ
ꯔꯅꯤ
ꯎꯝ
ꯑꯩꯅ ꯅꯨꯡꯇꯤꯒꯤ ꯐꯣꯟ ꯇꯧꯕ ꯀꯔꯤ ꯑꯗꯨ ꯑꯣꯗ ꯇꯧꯕꯗꯨꯗꯤ ꯀꯅꯥ ꯑꯣꯏꯕꯖꯗꯤ ꯍꯥ
ꯄꯨꯡ ꯀꯌꯥꯗ ꯂꯣꯏꯗꯣꯏꯅꯣꯅꯦ
ꯀꯔꯦ ꯑꯣ
ꯑ
ꯍꯜꯂꯣ
ꯑꯣ
ꯄꯨꯡ ꯀꯌꯥꯗ ꯂꯣꯏꯗꯣꯏꯅꯣ ꯍꯥ
ꯅꯪ ꯀꯔꯤꯅꯣ
ꯀꯕꯤ
ꯑꯩꯣꯟ
ꯍꯥꯞꯇ
ꯀꯩꯅꯅ
ꯃꯔꯛ ꯃꯔꯛꯗ ꯃꯔꯛ ꯃꯔꯛ ꯃꯔꯛꯇ ꯁꯨꯃꯥꯏꯅ ꯇꯧꯕꯅꯦ ꯑꯩꯒꯤ ꯐꯣꯟꯗꯣ
ꯎꯝ ꯏꯁꯂꯣ ꯆꯠꯈ꯭ꯔꯦ ꯍꯧꯖꯤꯛꯇꯤ
ꯁꯂꯣ ꯆꯠꯈ꯭ꯔꯦ ꯍꯧꯖꯤꯛꯇꯤ ꯀꯩꯉꯣꯗꯣ ꯌꯦꯉꯣ ꯅꯪꯒꯤ ꯀꯣꯟ ꯏꯁꯀ꯭ꯔꯤꯟꯗ ꯌꯦꯡꯉꯣ ꯃꯊꯛꯇ ꯃꯊꯛꯇꯒꯤ ꯀꯩꯅꯣ ꯏꯁꯄ꯭ꯔꯤꯟꯗꯣ ꯑꯩꯗꯣ ꯕꯦꯛ ꯕꯦꯦꯛ ꯆꯠꯂꯒ ꯑꯃꯨꯛ ꯆꯪꯕꯅꯦꯕ ꯑꯗꯨꯒꯤ ꯅꯪꯒꯤ ꯀꯩꯅꯣꯗꯣ ꯈꯣꯟꯖꯦꯜꯗꯣ ꯂꯥꯎꯠ ꯏꯁꯄꯤꯀꯔ ꯊꯝꯃꯒ ꯍꯦꯛ ꯃꯥꯟꯅꯔꯦꯕ
ꯇꯧꯕ ꯍꯗꯤ ꯀꯅꯣ
ꯌꯥꯔꯦ ꯈꯪꯗ꯭ꯔꯥ
ꯀꯥꯁꯄꯤꯀꯔ ꯊꯥꯕ ꯌꯥꯕ꯭ꯔꯥꯅꯦ
ꯌꯥꯎ ꯍ
ꯔꯁꯇ ꯀꯊꯕꯤ ꯌꯥꯕ ꯔꯦꯅꯤ
ꯌꯥꯗꯦ ꯑꯗꯣ ꯑꯩꯗꯣ ꯍꯧꯖꯤꯛꯇꯣ ꯀꯩꯅꯣ ꯑꯦꯞꯁ ꯑꯃꯗ ꯆꯪꯕꯅꯦꯕꯀꯣ ꯑꯗꯨꯒ ꯑꯃꯨꯛ ꯑꯁꯤ ꯑꯁꯤꯒꯤ ꯀꯩꯅꯣꯗ ꯑꯃꯨꯛ ꯆꯪꯕ
ꯎꯝ ꯀꯣꯜ ꯇꯧꯔꯒ ꯂꯩꯕꯗꯨ ꯀ ꯆꯔ ꯆ ꯂꯩ
ꯑꯩꯗꯤ ꯄꯤ ꯑꯥꯏ ꯄꯕꯤꯅꯤꯅ
ꯎ ꯚꯤ ꯑꯥꯏ ꯄꯤ ꯗꯔꯀꯥꯔ ꯇꯥꯗꯦ ꯍꯧꯖꯤꯛ
ꯎ
ꯎꯝ
ꯄꯨꯡ ꯀꯌꯥꯗ ꯂꯣꯏꯗꯣꯏꯅꯣ ꯍꯥꯏꯔꯒ
ꯄꯨꯡ ꯇꯔꯨꯛꯇ ꯂꯣꯏꯗꯣꯏꯅꯤ ꯍꯥꯏꯕ
ꯑꯌꯨꯛ ꯇꯔꯣ
ꯍꯣꯏ ꯑꯌꯨꯛ ꯄꯨꯡ ꯇꯔꯨꯛꯗ
ꯃꯤ ꯀꯅꯥ ꯀꯅꯥ ꯂꯩꯔꯤꯅꯣ
ꯍ ꯑꯩ ꯑꯍꯟ ꯑꯩꯈꯣꯏ ꯑꯍꯟ ꯑꯃꯒꯃ ꯅꯕ ꯑꯃ ꯂꯩꯌꯦ ꯑꯩꯈꯣꯏ ꯑꯐꯝ ꯂꯩꯦ
ꯉꯁꯤ ꯏꯀꯥꯏ ꯆꯠꯄ꯭ꯔꯥ
ꯆꯠꯠꯇꯦꯗ ꯌꯨꯝꯗ ꯑꯗꯨꯝ ꯂꯩꯌꯦ ꯃꯩꯁꯨ ꯂꯥꯛꯇꯦ ꯉꯁꯥꯏ ꯅꯨꯡꯊꯤꯜ ꯑꯌꯨꯛꯇꯒꯤ ꯃꯨꯠꯈꯤꯕ ꯅꯨꯡꯊꯤꯟꯗꯁꯨ ꯃꯩ ꯂꯥꯛꯇꯦ ꯐꯣꯟ ꯆꯥꯔꯖ ꯇꯧꯕ ꯆꯠꯂꯦ ꯐꯣꯟ ꯆ꯭ꯔꯁ ꯇꯧꯕ ꯆꯠꯂꯒ ꯏꯃꯥꯟꯅꯕꯅ ꯗꯨꯀꯥꯟꯗꯒꯤ ꯃꯤꯃꯤ ꯈꯔ ꯂꯩꯔꯛꯎ ꯍꯥꯏꯕ ꯑꯗꯨ ꯂꯩꯔꯒ ꯊꯣꯛꯑꯦ ꯊꯣꯛꯑꯒ ꯐꯣꯟ ꯆꯥꯔꯖ ꯇꯧꯕꯤꯔꯒ ꯃꯤꯃꯤꯗꯣ ꯃꯦꯠꯂꯒ ꯆꯥꯔꯦ ꯃꯤ ꯃꯦꯠꯂꯒ ꯆꯥꯔꯦ ꯑꯗꯨꯒ ꯉꯛ ꯂꯩꯔꯒ ꯃꯩ ꯑꯃꯨꯛ ꯂꯥꯛꯑꯦ ꯃꯩ ꯃꯨꯛ ꯂꯥꯛꯑꯒ ꯐꯣꯟ ꯆꯥꯔꯖ ꯇꯧꯕꯤꯔꯒ ꯁꯝ ꯀꯛꯄ ꯆꯠꯂꯦ ꯁꯝ ꯁꯝ ꯀꯛꯑꯦ ꯑꯗꯨꯒ ꯃꯦꯁꯤꯟꯗꯨ ꯇ꯭ꯔꯤꯝꯃꯔꯗꯨ ꯑꯗꯨ ꯆꯥꯔꯖ ꯇꯧꯗꯧꯖꯥꯠꯅꯦꯕ ꯑꯗꯨꯒꯤ ꯃꯩꯁꯨ ꯂꯣꯏꯈ꯭ꯔꯦ ꯇ꯭ꯔꯤꯝꯃꯔꯗꯣ ꯇ꯭ꯔꯤꯝꯃꯔ ꯃꯩ ꯂꯣꯏꯈꯤꯕꯒꯤ ꯑꯗꯨ ꯑꯃꯨꯛ ꯆꯥꯔꯖ ꯇꯧꯔꯒ ꯁꯝ ꯀꯛꯄ ꯂꯣꯏꯗꯕꯒꯤ ꯑꯗꯨ ꯆꯥꯔꯖ ꯇꯧꯔꯒ ꯑꯃꯨꯛ ꯀꯛꯑꯦ ꯑꯗꯨꯒ ꯌꯨꯝꯗ ꯍꯜꯂꯛꯑꯦ ꯆꯥꯛ ꯆꯥꯔꯦ ꯑꯗꯨ ꯊꯕꯛꯃꯨꯛ ꯆꯠꯂꯦ ꯅꯪꯗꯤ ꯀꯩ ꯇꯧꯔ ꯂꯩꯕ꯭ꯔꯥ ꯉꯁꯥꯏ ꯑꯩ ꯐꯣꯟ ꯇꯧꯔꯛꯇꯕꯤꯗꯣ
ꯈꯪꯗꯦ
ꯈꯪꯉꯣꯏ ꯈꯪꯉꯣꯏ ꯁꯨꯍꯥꯢ ꯍꯥꯏꯅꯤꯡꯗꯕꯗꯣ ꯇ꯭ꯕꯔꯥ